ꯀꯅꯥꯅꯣ ꯑꯁ ꯐꯥꯒꯤ ꯇꯧꯕꯅꯤ
ꯐꯥꯒꯤ ꯇꯧꯅꯦ ꯇꯥꯏ ꯇꯥꯏ ꯇꯥꯏ ꯇꯥꯏ ꯇꯥꯏ
ꯇꯔꯦ ꯇꯥꯔꯦ ꯋꯥ ꯉꯥꯡꯉꯨꯍꯦ
ꯅꯪ ꯉꯥꯡꯕ ꯌꯥꯗ꯭ꯔꯦ
ꯅꯪꯁꯨ ꯉꯥꯡꯕ ꯌꯥꯗ꯭ꯔꯣ ꯅꯪꯅ ꯇꯧꯔꯛꯄꯗꯤ
ꯑꯩꯅ ꯇꯧꯔꯛꯑꯗꯤ ꯅꯪ ꯅꯪꯅ ꯐꯖꯅ ꯉꯥꯡꯒꯗꯕꯅꯤ
ꯏ ꯑꯗꯨꯒꯤ ꯔꯨ ꯍꯕ꯭ꯔꯣ
ꯔꯣꯕꯨꯗꯤ ꯂꯥꯏꯇꯗ
ꯀꯩꯗꯧꯔꯤꯅꯣ ꯑꯗꯨꯗꯤ
ꯃꯣꯏ ꯍꯧꯖꯤꯛ ꯀꯩꯅꯣ ꯊꯣꯡꯅꯒ ꯂꯩ
ꯑ
ꯀꯩꯅꯣ ꯀꯩꯅꯣ ꯊꯣꯡꯉꯒ ꯂꯩ
ꯁꯉꯔꯣ
ꯁꯉꯥꯗꯤ ꯅꯠꯇ ꯁꯉꯥꯗꯤ ꯊꯣꯡꯗꯦ
ꯁꯞ ꯁꯥꯕ ꯀꯥꯟꯁꯤꯗ ꯁꯥꯗ꯭ꯔꯣꯅꯣ ꯏꯔꯣꯝꯗ
ꯁꯥꯔꯁꯨ ꯎꯄꯥꯏ ꯂꯩꯇꯦꯅꯦ ꯇꯧꯕ ꯇꯥꯕꯅꯤꯗꯤ
ꯅꯣꯡ ꯇꯣ ꯅ ꯂ ꯍꯥꯏ ꯈꯨ꯭ꯔꯣꯃꯣ
ꯅꯣꯡꯇ ꯑꯣꯅ
ꯉꯥꯏ ꯈꯨꯔꯨꯝꯕꯤ ꯑꯣ
ꯍꯞꯇꯥ ꯑꯃ ꯂꯥꯛꯑꯦ ꯈꯔꯨꯝ ꯑꯃꯁꯁꯨ ꯅꯧ ꯇ ꯑꯁꯤ ꯂꯩꯗꯤ
ꯏꯁꯀꯔꯤꯒꯤ
ꯂꯣꯡ ꯁꯨ ꯆꯨ ꯆꯨ ꯗꯦꯕꯥ ꯁꯤꯒ
ꯁꯤꯔꯅꯤ ꯑꯗꯨꯗꯤ ꯁꯥꯃꯟꯕꯒꯤ
ꯍꯣꯏ ꯁꯕꯅ ꯁꯕꯅ ꯂꯣꯏꯔꯦꯁꯤ ꯁꯤꯗꯗꯤ
ꯁꯥꯥꯕꯅ ꯁꯥꯕꯅ ꯂꯥꯁꯇ ꯄꯣꯈꯥꯏꯒꯅꯤꯀꯣ
ꯄꯈꯥꯏꯒꯤꯁꯦ ꯇꯧꯋꯦ ꯍꯣꯏ ꯑꯁꯦꯡꯕ
ꯍꯨꯝ ꯍꯨꯝ ꯀꯣꯈꯥꯏꯏꯔꯣ ꯑꯗꯨꯗꯤ ꯑꯁ
ꯅꯣꯏꯔꯣꯝꯗꯗꯤ ꯅꯨꯡꯉꯥꯏꯕ꯭ꯔꯅꯦ
ꯅꯨꯡꯉꯥꯏꯇꯦꯗ ꯏꯔꯥꯡ ꯉꯥꯛꯇ ꯅꯨꯡꯥꯏꯇꯦ ꯇꯕ ꯌꯥꯏꯍꯦ ꯅꯪꯁꯨ ꯁꯤ ꯈꯛꯇꯕꯨ
ꯑꯣꯏꯔꯦ ꯄꯨꯔ ꯒꯞ ꯄꯨꯔ ꯄꯨꯔ ꯒꯄꯅꯦ ꯅꯥꯪꯁꯦ
ꯍꯨꯝ ꯍꯨꯝ ꯅꯠꯇ ꯍꯦ ꯀꯔꯤ ꯅꯣꯅꯦ
ꯑꯩꯉꯣꯟꯗ ꯐꯥꯎ ꯄꯨꯗꯕ ꯃꯥꯜꯂꯦ ꯑꯗꯨ ꯑꯩꯒ ꯂꯣꯏꯅꯔꯗꯤꯀꯣ ꯅꯪꯒ ꯂꯣꯏꯅꯕ ꯅꯨꯄꯥꯗꯗꯤ ꯅꯨꯡꯉꯥꯏꯔꯣꯏ ꯁꯨꯃꯥꯏꯅ ꯇꯧꯔꯗꯤ
ꯆꯩ ꯌꯥꯝ ꯆꯥꯒꯅꯤ ꯑꯩꯒ ꯂꯣꯏꯅꯔꯗꯤ
ꯑꯁ ꯕꯦꯔꯥꯅꯤ ꯍꯦ ꯁꯤꯗꯤ
ꯀꯤꯕ꯭ꯔꯣ ꯍꯨ ꯍꯨ ꯍꯨ
ꯀꯤꯗꯦꯗ ꯑꯩꯗꯤ
ꯅꯆꯤꯟ ꯊꯤꯒꯅꯨꯗ ꯅꯊꯟꯗ ꯂꯩꯕ꯭ꯔꯣ
ꯏꯊꯟꯇ ꯂꯩꯌꯦ ꯊꯕꯛ ꯃꯐꯝꯗꯗꯤ ꯏꯊꯟꯇꯅꯦ ꯑꯗꯨꯒ ꯔꯨꯝꯗꯗꯤ ꯑꯩ ꯏꯃꯥꯅꯕꯒ ꯂꯩꯌꯦ
ꯌꯥꯝꯃ ꯅꯨꯡꯥꯏꯔꯝꯒꯅꯤ ꯅꯣꯏꯗꯤ
ꯑꯁ ꯅꯨꯡꯉꯥꯏꯕꯅ ꯅꯨꯡꯉꯥꯏ ꯃꯟꯕꯒꯤꯀꯣ
ꯎꯝ
ꯅꯨꯡꯉꯥꯏꯃꯟꯕꯒꯤ ꯅꯨꯡꯉꯥꯏꯇꯦ ꯍꯦ ꯍꯦ
ꯂꯣꯏꯔꯦꯍꯦ ꯋꯇ ꯐꯥꯎꯗꯤ
ꯏꯟꯁꯥꯡꯁꯦ ꯏꯪꯗ꯭ꯔꯤꯗ
ꯁꯛꯆꯗ꯭ꯔꯤꯕꯣ ꯅꯪ
ꯍꯣꯏ ꯍꯣꯔꯦꯠ ꯆꯥꯒꯦ ꯇꯧꯕꯅꯤ꯫
ꯏꯁ ꯑꯌꯨꯛꯀꯤꯔꯣ
ꯎꯝ
ꯀꯔꯤꯒꯤ ꯊꯦꯡꯅ ꯆꯥꯕ꯭ꯔꯣ
ꯑꯩꯗꯤ ꯊꯕꯛ ꯌꯥꯝ ꯂꯩꯕꯒꯤꯅꯤꯀꯣ
ꯎꯝ
ꯅꯣꯏꯗꯤ ꯑꯗꯨꯝ ꯐꯝꯕ ꯆꯥꯕ ꯇꯨꯝꯕ ꯑꯗꯨ ꯈꯛꯇꯅꯤꯅ
ꯑꯏꯔꯦ ꯍꯦ
ꯑꯩꯈꯣꯏꯗꯤ ꯑꯗꯨꯒ ꯃꯤꯁꯨ ꯅꯠꯇꯦꯕ
ꯑꯏꯁ ꯃꯤꯔꯣꯃꯤꯅꯤ ꯅꯦꯅꯦ ꯑꯩꯈꯣꯏꯗꯤ ꯅꯪꯒꯤ ꯋꯥꯇꯗꯣ ꯍꯨ ꯍꯨ ꯍꯨ ꯍꯥ ꯍꯥ
ꯊꯕꯛ ꯊꯤꯕꯤꯌꯣ
ꯊꯕꯛꯄꯨꯗꯤ ꯌꯥꯝ ꯂꯩꯌꯦꯅ ꯅꯣꯏꯅ ꯇꯥꯟꯅꯤꯡꯉꯅꯦ
ꯇꯟꯦꯗ ꯂ ꯏꯔꯗꯤ ꯇꯧꯒꯅꯤ
ꯑꯩꯈꯣꯏ ꯅꯪꯒꯤ ꯌꯨꯝꯗ ꯈꯨꯟꯗ ꯂꯩꯕꯨꯔꯥ ꯅꯠꯇ꯭ꯔꯒ
ꯈꯨꯟꯗ ꯅꯠꯇꯦ ꯎ ꯐꯥꯎꯕ ꯂꯩ
ꯑꯗꯨꯃꯥꯏꯅ ꯍꯥꯏꯒꯅꯨ ꯍꯥꯏꯔꯅ
ꯑꯦꯔꯤꯌꯥ ꯑꯗꯨꯗꯤ ꯍꯥꯏꯕ ꯌꯥꯏ ꯍꯦꯟꯅ ꯁꯤꯁꯨ
ꯌꯥꯔ
ꯅꯪ ꯌꯥꯝꯝ ꯂꯃ ꯃꯥꯂꯦꯗ
ꯍꯣꯏ
ꯋꯥ ꯈꯨꯉꯗ
ꯇꯥꯒꯤ ꯍꯝꯂ ꯑꯃꯃꯦ ꯍꯣꯏ
ꯍꯥꯟ ꯅꯆꯥ ꯑꯔ ꯇ
ꯑꯦ ꯅꯪ ꯕ ꯄꯨꯋꯥꯔꯤ ꯁꯥꯔꯒ ꯆꯥꯕꯗꯠ ꯑꯃ ꯂꯩꯌꯦ
ꯍꯥꯏ ꯀꯥꯏ ꯌꯥꯝ ꯆꯒ꯭ꯔꯣ
ꯇꯞꯁꯕꯨ ꯅꯣꯏꯁꯦ ꯁꯨꯃꯥꯏꯅ ꯇꯧꯗ꯭ꯔꯣ
ꯇꯧꯋꯦ
ꯅꯣꯏ ꯅꯍꯥꯟ ꯀꯩꯅꯣ ꯊꯕꯛ ꯑꯃ ꯇꯧꯁꯦ ꯍꯥꯏꯗꯤꯀꯣ ꯁꯅꯕꯒꯨꯝꯕ ꯇꯧꯔꯗꯤ ꯅꯨꯄꯥꯅꯗ ꯐꯖꯅ ꯁꯅꯥ ꯆꯦꯔꯞ ꯇꯧꯕꯗꯣ ꯑꯗꯨꯒꯨꯝꯕ ꯇꯧꯔꯗꯨꯅ ꯁꯨꯕꯤꯠ ꯂꯩꯇ꯭ꯔꯣ
ꯑ ꯖꯥꯔꯅꯦ
ꯑꯗꯨꯅꯦꯕ
ꯃꯄꯥꯟꯗ ꯂꯩꯕ ꯅꯨꯡꯉꯥꯏꯕ꯭ꯔꯣꯅꯦ ꯅꯣꯏꯕꯨ
ꯑꯥꯔꯣꯝꯅꯗꯤꯅꯅꯨꯡꯍꯦ ꯇꯔꯣ ꯑꯣꯝ
ꯌꯨꯝ ꯅꯤꯡꯁꯤꯡꯗ꯭ꯔꯣ
ꯅꯤꯡꯊꯕꯒꯤꯅꯦ ꯁꯟꯗꯍꯜꯂꯛꯀꯦ ꯍꯥꯏꯗꯣ
ꯔꯣꯝꯗ ꯀꯣꯏꯕ ꯂꯥꯛꯑꯣ ꯑꯗꯨꯗꯤ
ꯍꯣꯏ ꯃꯣꯏ ꯔꯣꯝꯗ ꯀꯣꯏꯕꯨ ꯂꯑꯒ ꯅꯪ ꯣꯂ
ꯏꯁ ꯑꯩꯕꯨ ꯄꯥꯝꯒꯗ꯭ꯔꯣꯅꯦ ꯅꯪꯒꯣ
ꯅꯪꯗꯤ ꯄꯥꯝꯗ꯭ꯔꯣꯅꯦ ꯑꯩꯕꯨꯣ
ꯆꯛꯁꯨ ꯁꯦꯡꯕꯗ ꯎꯗꯅ ꯀꯗꯥ ꯍꯥꯏꯔꯤꯒꯦ
ꯎꯝ ꯑ ꯑꯣꯏꯁꯨ ꯁꯣꯉ ꯍꯛꯅꯥꯁꯦ ꯇꯦꯡꯅꯥꯁꯦ ꯍꯥꯏꯔꯒ ꯑꯗꯨꯝ ꯍꯦꯛ ꯄꯨꯅꯕ ꯀꯥꯟꯗ ꯑꯗꯨꯝ ꯀꯥꯏꯔꯒ ꯆꯦꯟꯒꯅꯤ ꯄꯥꯈꯠꯂꯣ
ꯑꯁꯤꯒꯨꯝꯕ ꯖꯥꯠꯇꯣ ꯊꯦꯡꯅꯈ꯭ꯔꯕꯣ ꯅꯪ
ꯅꯅꯥꯕꯨꯗꯤ ꯊ ꯅꯅꯥꯗꯦꯗ ꯑꯗꯣ ꯑꯗꯨꯝ ꯐꯤꯂꯝꯒꯨꯝꯕ ꯀꯔꯤꯅ ꯑꯗꯨꯝ ꯎꯔꯤꯅ ꯄꯅꯤ ꯄꯌꯣ ꯍꯕ
ꯇꯣꯝꯅ ꯌꯦꯗꯥ
ꯑꯩꯕꯨ ꯐꯣꯟ ꯇꯧ ꯑꯩꯕꯨ ꯋꯥꯔꯤ ꯁꯥꯕꯅꯦ ꯎꯝ
ꯆ ꯅꯪꯗꯤ ꯌꯨꯝ ꯄꯥꯟꯈꯤꯔꯣꯏꯗ꯭ꯔꯣ
ꯌꯨꯝꯁꯦ ꯑꯩ ꯊꯕꯛ ꯐꯥꯡꯉꯔꯤꯀꯥꯟꯗ ꯌꯨꯝ ꯄꯥꯟꯉꯦ ꯇꯧꯅꯤ
ꯑꯥꯁ ꯒ꯭ꯌꯥꯟ ꯌꯥꯝ ꯇꯥꯕ ꯃꯥꯜꯂꯦꯀꯣ
ꯄꯩꯁꯥ ꯂꯩꯇ꯭ꯔꯒ ꯌꯨꯝ ꯄꯥꯜꯂꯒ ꯀꯩ ꯇꯧꯅꯤ
ꯏꯁ
ꯑꯉꯥꯡꯒꯤ ꯍꯥꯒꯤꯁ ꯐꯥꯎ ꯂꯧꯕ ꯂꯧꯅꯤꯡꯉꯥꯏ ꯂꯩꯔꯣꯏꯅꯦ ꯀꯩꯅꯣ
ꯅꯪꯒꯤ ꯅꯨꯄꯤꯒ ꯄꯨꯟꯅꯥ ꯇꯥꯟꯅꯔꯒ ꯊꯥꯕꯛ ꯇꯧꯕ ꯌꯥꯏꯅꯦ
ꯑꯩ ꯍꯥꯏꯒꯦ ꯄꯩꯁꯥ ꯄꯩꯁꯥ ꯄꯩꯁꯥ ꯊꯣꯛꯇ꯭ꯔꯥꯕꯀꯣ
ꯑꯥ
ꯌꯨꯝ ꯄꯥꯜꯂꯗꯤ ꯑꯉꯥꯡꯒꯤ ꯍꯥꯒꯤꯁ ꯐꯥꯎ ꯂꯩꯅꯤꯡꯉꯥꯏ ꯂꯩꯔꯥꯔꯣꯏ
ꯆꯨꯝꯃꯦꯅꯦ ꯑꯗꯨꯁꯨ
ꯃꯊꯥ ꯁꯥꯅꯤꯡꯕ
ꯄꯩꯁꯥꯗꯣ ꯐꯥꯖꯅ ꯇꯥꯜꯂꯣ ꯑꯗꯨꯗꯤ
ꯅꯨꯄꯤ ꯈꯔ ꯍꯩꯔꯦꯀꯣ ꯅꯨꯄꯥꯗꯤ ꯑꯗꯨꯝ ꯅꯨꯄꯤꯅ ꯍꯩꯔꯗꯤ ꯑꯗꯨꯝ ꯌꯥꯏꯗ ꯍꯩꯔꯗꯤ ꯍꯥꯏꯗꯤ ꯃꯦꯅꯦꯖꯃꯦꯟꯒꯨꯝꯕ ꯌꯥꯝ ꯀꯃꯥꯏꯟ ꯍꯥꯏꯁꯤꯔꯥ ꯒ꯭ꯌꯥꯟ ꯇꯥꯕꯗꯣ
ꯑꯥ
ꯃꯊꯛ ꯃꯈꯥ ꯑꯗꯨꯝ ꯌꯦꯡꯕ ꯌꯥꯕꯗꯣ
ꯑꯧ ꯑꯧ
ꯅꯪꯗꯤ ꯑꯗꯨꯒꯨꯝꯕ ꯅꯨꯄꯤꯅꯤ ꯅꯠꯇ꯭ꯔꯣ
ꯑꯥ
ꯅꯪꯗꯤ ꯑꯗꯨꯒꯨꯝꯕ ꯅꯨꯄꯤ ꯅꯠꯇ꯭ꯔꯣ
ꯑꯩꯗꯤ ꯑꯗꯨꯒꯨꯝꯕ ꯅꯨꯄꯤ ꯅꯠꯇꯦ
ꯑꯗꯨꯗꯤ
ꯄꯩꯁꯥ ꯄꯥꯏꯕ ꯍꯩꯇꯦꯅꯦ ꯑꯩꯁꯨ
ꯑꯗꯨꯗꯤ ꯑꯩꯗꯤ ꯂꯧꯕ ꯉꯝꯃꯣꯏ
ꯏꯁ ꯅꯪꯂꯧ ꯇꯧꯕ ꯉꯝꯗ꯭ꯔꯥꯁꯨ ꯑꯩꯗꯤ ꯐꯥꯒꯅꯤ ꯅꯪꯕꯨ
ꯑꯩꯕꯨ ꯐꯥꯒꯅꯦꯕ
ꯑꯩꯅ ꯅꯪꯕꯨ ꯀꯣ
ꯑꯝ
ꯐꯥꯔꯒ ꯂꯧꯔꯗꯤ ꯅꯪ ꯀꯔꯤ ꯇꯧꯒꯅꯤ
ꯑꯗꯨꯒ ꯅꯪꯒꯤ ꯃꯤꯡꯁꯦ ꯑꯩꯒꯤ ꯏꯃꯥꯟꯅꯕꯤ ꯑꯃꯥꯈꯛ ꯂꯩꯌꯦꯕꯥꯀꯣ ꯆꯝ ꯃꯥꯟꯅꯩ ꯆꯝ ꯃꯥꯟꯅꯩ ꯅꯪꯒꯤ
ꯑꯥ
ꯌꯨꯝꯅꯥꯛꯄꯨꯗꯤ ꯇꯣꯡꯉꯥꯜꯂꯦ
ꯑꯥ
ꯑꯌꯣ ꯁꯤꯛꯁ ꯆꯥꯛ ꯆꯔꯕ꯭ꯔꯣ ꯂꯟꯁ
ꯏꯁ
ꯀꯤꯝꯇ ꯆꯗ꯭ꯔꯣ ꯉꯁꯤ
ꯍꯥꯥ
ꯀꯤꯝꯇ ꯆꯥꯕ꯭ꯔꯣ ꯉꯁꯤ
ꯁꯧꯒ꯭ꯔꯤꯅꯦ ꯁꯧꯒ꯭ꯔꯤ ꯉꯁꯤꯅꯦ
ꯑꯁ ꯁꯧꯒ꯭ꯔꯤꯗꯨ ꯍꯥꯎꯕꯅꯤꯗꯣ ꯃꯍꯤꯗꯣ
ꯆꯥꯑꯣ ꯅꯪꯁꯨ
ꯂꯩ ꯀ꯭ꯔꯣ ꯀꯖꯥ ꯍꯥꯏ
ꯖꯔꯗ ꯀꯨꯝꯕ ꯂꯩꯇ꯭ꯔꯣ ꯌꯣꯟꯗ꯭ꯔꯣ
ꯌꯣꯟꯅꯁꯨ ꯊꯣꯛꯅꯤꯡꯉꯥꯏ ꯃꯇꯝ ꯂꯩꯇꯅ ꯑꯩꯈꯣꯏꯗꯤ ꯊꯕꯛ ꯆꯤꯟꯕꯒꯤꯀꯣ
ꯑꯁ
ꯊꯕꯛ ꯆꯤꯂꯦ ꯊꯕꯛ ꯆꯤꯂꯦ ꯑꯩꯈꯣꯏꯗꯤ
ꯊꯕꯛ ꯆꯤꯟꯕꯅ ꯐꯥꯕꯅꯦ
ꯅꯣꯏꯒꯨꯝꯕꯅ ꯑꯣꯐꯤꯁꯥꯔ ꯑꯣꯐꯤꯁꯥꯔ ꯃꯆꯥ ꯅꯠꯇꯦꯅꯦ ꯑꯩꯗꯤ ꯌꯥꯝ ꯂꯥꯏꯔꯕ
ꯌꯥꯔꯦꯗ ꯑꯩꯈꯣꯏꯁꯨ ꯌꯥꯝ ꯂꯥꯏꯌꯦ ꯆꯥꯕ ꯂꯣꯏꯔ ꯑꯃꯨꯛ ꯆꯇꯣꯏꯔꯣ ꯊꯕꯛꯇꯣ
ꯆꯥꯕ ꯂꯣꯢ ꯊꯕꯛ ꯃꯐꯝꯗꯅꯦ
ꯑꯣ
ꯂꯟꯁ ꯆꯥꯕꯅꯦ
ꯑꯣ
ꯑꯩ ꯏꯃꯥꯟꯕꯁꯨ ꯂꯥꯛꯀꯅꯤ
ꯑꯍꯝ
ꯍꯟꯗꯛ ꯍꯟꯗꯛ ꯗꯤꯁꯦꯝꯕꯔꯗ ꯊꯣꯛꯑꯗꯤ ꯎꯅꯁꯤꯔꯣ
ꯌꯥꯏꯅꯦ